ꯇꯥꯕ
ꯇꯥꯏꯌꯦ ꯄꯥꯏꯈꯠꯄ ꯊꯦꯡꯉꯦꯗ
ꯍꯦ ꯕ ꯀ ꯄꯩꯁꯥ ꯂꯩꯅꯤ ꯀꯩꯩꯅꯣ
ꯊꯝꯕꯕꯨ ꯊꯪꯦ ꯇꯧꯅꯤ
ꯃꯥꯏꯅꯥ ꯈꯥꯟꯗꯅꯣ ꯍꯦꯛ ꯀꯩꯅꯣ ꯀꯩꯗꯧꯔꯤꯒꯦ
ꯑ ꯐꯝꯃꯤꯃꯦ
ꯑꯩꯁꯨꯐꯝ ꯑꯩ ꯗꯤ ꯑꯩꯒꯤ ꯄꯤꯂꯣꯗ ꯃꯣꯟꯗꯣ ꯂꯣꯏꯃꯛ ꯀꯩꯩꯅꯣ ꯃꯇꯨ ꯊꯣꯛꯄꯒꯤ ꯆꯎ ꯊꯒꯦꯅꯦ
ꯂ ꯏꯕꯅꯦ
ꯎꯝ ꯂꯥꯏꯔꯦ ꯑꯩꯈꯣꯏꯁꯦ ꯂꯥꯏꯔꯕ ꯄꯨꯟꯁꯤ ꯍꯥꯏ ꯗ
ꯑꯅꯧꯕ ꯀꯣꯛ ꯂꯩꯌꯨꯗꯅ
ꯁꯥ ꯊꯔ ꯑꯣꯗꯅ
ꯄꯤꯔꯛꯀꯦ ꯄꯤꯔꯛꯀꯦ
ꯊꯤꯔꯛ ꯑ ꯊꯥꯔꯛ ꯑ ꯂꯩꯖꯒꯦ
ꯌꯥꯅꯣ ꯄꯥꯝꯃꯤꯗꯣ ꯍꯥ
ꯌꯥꯝꯗꯦ ꯂꯤꯁꯤꯡ ꯇꯔꯥ ꯈ
ꯑꯁ ꯑꯆꯣꯏꯕ ꯌꯥꯎꯗꯦꯗ
ꯎꯝ ꯌꯥꯎꯕꯅꯦ ꯌꯥꯎꯗꯦ ꯀꯃꯥꯏꯅ ꯌꯥꯎꯔꯣꯏꯗꯕꯅꯣ
ꯌꯥꯎꯗ꯭ꯔꯦ ꯑꯩꯈꯣꯏꯗꯤ ꯑꯦꯜꯇꯥꯝꯒꯨꯝꯕꯗ ꯆꯠꯈ꯭ꯔꯦꯅꯦ ꯑꯩꯈꯣꯏ ꯄꯩꯁꯥꯥꯁꯦ
ꯌꯥꯒ ꯃꯤ ꯆꯥꯕꯅ ꯃꯔꯣ ꯑꯃꯅꯦ ꯑꯩꯈꯣꯏꯗꯗꯤ
ꯑꯁ ꯁꯤꯗ ꯐꯧ ꯁꯥꯕ ꯀꯥꯟꯁꯤꯗ ꯅꯣꯏꯗꯗꯤ ꯈꯨꯠꯁꯥ ꯑꯃ ꯇꯧꯔꯝꯒꯅꯤ
ꯈꯨꯠꯁ ꯑꯃꯅꯤ ꯂꯩꯕ ꯌꯥꯗ꯭ꯔꯦ ꯑꯩꯈꯣꯏꯅꯗꯤ
ꯔꯃꯅꯤ
ꯀꯩ ꯃꯊꯦꯜ ꯆꯥꯔꯒꯦ
ꯀꯗ ꯀꯔ ꯀꯄꯗꯥ ꯇꯤꯟ ꯃꯥꯟꯕ ꯈꯥꯕꯗꯣ
ꯈꯥꯃꯦꯟꯅꯥ ꯈꯥꯕꯗꯨ꯭ꯔꯣ
ꯈꯃꯦꯟ ꯑ ꯈꯥꯕ ꯑꯃ ꯎ ꯀ꯭ꯔꯣꯀꯗꯥꯁꯀꯤ ꯒꯤ ꯇꯥꯏ ꯇꯧꯕꯗꯨꯒ ꯁꯧꯕꯤ ꯆꯥꯕꯤꯈ꯭ꯔꯦ
ꯈꯥꯕꯗꯣ ꯎꯝ ꯐꯣꯟꯅꯤꯕ ꯑꯩꯈꯣꯏꯗꯤ ꯂꯐꯨ ꯊꯥꯔꯛꯑꯒ ꯑꯂꯨꯒ ꯆꯥꯏ
ꯑꯦ ꯅꯪ ꯑꯇꯣꯝꯗꯒꯤꯅꯦ ꯀꯥꯏꯅ ꯌꯥꯝ ꯄꯛꯑꯦꯕ ꯅꯪꯅ ꯑꯗꯨ ꯆꯥꯕꯗꯣ
ꯍꯥꯝ
ꯅꯠꯇꯣ ꯑꯣꯍꯣ
ꯑꯩ ꯍꯧꯒꯠꯄ ꯊꯦꯡꯃꯟꯕ ꯏꯅꯥꯎꯨꯄꯥ ꯊꯣꯛꯣꯡꯉꯦ
ꯟꯅꯟꯅ ꯄꯁ ꯂꯩꯔꯕ꯭ꯔꯣ
ꯍꯣꯏ
ꯍꯝ
ꯌꯦ꯭ꯔꯕꯅꯤ
ꯀꯩꯅꯣ ꯑꯩꯒꯤ ꯈꯣꯡꯖꯤꯟꯁꯤꯗꯤ ꯐꯖꯔꯦꯍꯦ
ꯀꯩꯕ
ꯑꯦ ꯀ ꯈꯣꯡꯖꯤꯤꯟꯁꯦ
ꯑꯥ
ꯐꯖꯔꯦꯕ
ꯍꯥꯏꯗꯨꯅ ꯑꯩ ꯈꯨꯠꯁꯤꯅ ꯈꯨꯠ ꯈꯨꯖꯁꯤꯡꯁꯦ ꯂꯣꯏꯔ ꯉꯔꯥꯡ ꯋꯥꯏ ꯇꯩꯕꯒꯤ ꯑꯩꯈꯣꯏꯗꯤ ꯀꯩꯕꯥꯜ ꯂꯩꯕꯥꯛꯅ ꯇꯩꯕꯅꯤꯅ ꯐꯖꯔꯦ ꯃꯆꯨꯅꯤꯅ
ꯎꯝ ꯂꯩꯕꯥꯛꯅꯨꯡ ꯇꯩꯕꯗꯤ ꯈꯣꯠꯇꯤ ꯐꯖꯕꯅꯦ ꯒ꯭ꯂꯣꯞ ꯍꯥꯞꯄꯒ ꯇꯩꯕ ꯌꯥꯗ꯭ꯔꯥ
ꯕ꯭ꯂꯣꯛꯀ ꯂꯩꯕ ꯉꯝꯖꯗꯦꯕꯦꯝꯃ ꯄꯩꯁꯥ ꯑꯆꯣꯏꯕ ꯂꯩꯇꯕ
ꯏꯅꯥꯛ ꯈꯨꯟꯃꯟꯕꯒꯤ ꯄꯩꯁꯥ ꯑꯁꯣꯏꯕ ꯂꯩꯇ꯭ꯔꯦ ꯍꯥꯏꯔꯣ
ꯂꯩ ꯏꯇ꯭ꯔꯦ
ꯌꯥꯝ ꯐꯩ ꯀꯣ ꯃꯤ ꯃꯆꯥꯗꯤ
ꯒ꯭ꯂꯣꯞ ꯑꯃꯗ ꯂꯥꯈ ꯑꯃꯒꯨꯝꯕ ꯄꯤꯔꯤꯗꯦ ꯀꯥꯏꯗꯕ ꯑꯗꯨꯒꯨꯝꯕꯁꯨ ꯂꯩꯕ ꯌꯥꯕ ꯅꯠꯇ꯭ꯔꯕꯅꯤꯅ ꯑꯥ ꯑꯗꯨꯗꯗꯤ ꯑꯆꯣꯏꯕꯗꯨꯗꯤ ꯐꯔꯛ ꯇꯥꯔꯕ ꯑꯩꯁꯦ
ꯎꯝ ꯑꯆꯣꯏꯕꯗꯜ ꯂꯩꯖꯗ꯭ꯔꯦ ꯍꯥꯏꯣ
ꯂꯩꯁꯤꯗ꯭ꯔꯦꯦꯡꯕ ꯍ ꯁꯌꯦ ꯁꯑꯌꯦ ꯨꯁꯥ ꯑꯃ ꯑꯃ ꯇꯧꯔ ꯅꯨꯛꯁꯥꯁ
ꯆ ꯆ ꯑꯩꯁꯨ ꯆꯃꯅꯅ ꯃꯄꯥꯟꯗ ꯊꯣꯡꯉꯅꯦ ꯃꯄꯥꯟꯗ ꯐꯝꯃꯤꯅꯦ ꯃꯅꯨꯡꯗꯗꯤ ꯌꯥꯝ ꯁꯥꯏ
ꯁꯥꯏ
ꯃꯅꯨꯡꯗ ꯐꯝꯕ ꯉꯝꯗ꯭ꯔꯦ ꯆꯃꯅꯅ
ꯎꯝ ꯀꯣꯏꯕꯁꯨ ꯆꯠꯄ ꯐꯪꯗ꯭ꯔꯦ ꯀꯔꯤꯕꯨ ꯇꯧꯔꯅꯤ ꯑꯁ
ꯉꯔꯥꯡ ꯆꯤꯡ ꯀꯥꯏꯕꯀꯣ ꯑꯁ ꯍꯜꯂꯣ ꯅꯔ
ꯆꯠꯃꯟꯗꯕꯒꯤꯅꯤ ꯇꯣꯏꯅ ꯆꯠꯂꯨ
ꯑꯗꯨꯅꯤ ꯆꯠꯇꯕꯩꯅꯦ ꯅꯣꯡꯃꯈꯛ ꯆꯄꯗ ꯁꯤꯗꯧꯔꯕꯅꯦ
ꯇꯃꯤ
ꯍꯌꯦꯡꯗꯤ ꯃꯨꯁꯨ ꯆꯠꯄ ꯍꯧ ꯍꯧꯒꯗ꯭ꯔꯣ
ꯎꯝ ꯗ ꯌꯥꯟ ꯇꯥꯗꯦ ꯍꯋꯥꯅꯤ
ꯑꯣꯖꯥꯅꯤꯅ ꯃꯤꯗꯤ ꯑꯩ ꯇꯂꯣꯞ ꯆꯕꯅꯤꯅ
ꯁ ꯆꯔꯃꯅꯤ
ꯉꯅꯨꯡꯉꯥꯏꯔꯝꯃꯤꯌꯦ ꯃꯤ ꯃꯆꯥꯗꯤ
ꯍ ꯋꯥꯔꯤꯔꯤꯅ
ꯇꯥꯕ ꯅꯝꯃꯣ ꯑꯃ
ꯑꯗꯨꯒꯨꯝꯕꯗꯣ ꯍꯥꯏꯕ ꯌꯥꯕ꯭ꯔꯣ
ꯀꯩꯅꯣ
ꯑꯗꯨꯒꯨꯝꯕꯗꯣ ꯍꯥꯏꯕ ꯌꯥꯕ꯭ꯔꯣꯏ ꯐꯅꯤ
ꯑꯑ ꯍꯥꯏ ꯍꯥꯏꯏꯏ ꯍꯥꯏ ꯌꯥꯒꯦꯔ ꯌꯥꯔꯦꯔ ꯄꯪ ꯍꯥꯏꯥꯏꯗ ꯍꯥꯏꯔꯤꯗꯤ ꯂꯣꯏꯔ ꯀꯩꯅꯣ
ꯌꯥꯟ ꯇꯥꯗꯦ ꯍ
ꯑꯩꯁꯤꯒꯦꯇ ꯍꯥꯏ ꯁꯕꯅ ꯀꯔꯤ ꯇꯧꯔꯤꯅꯣ ꯅꯪꯁꯦ
ꯑꯥꯎ ꯂꯩ ꯀꯦ ꯀꯀ
ꯍꯥꯥ
ꯐꯃꯨꯡꯗ ꯍ ꯄꯦ
ꯀꯩꯗꯧꯔꯤꯒꯦ
ꯐꯃꯨꯡꯗ ꯍꯤꯞꯄꯤꯑꯕ ꯐꯃꯨꯡꯗ ꯍꯤꯞꯄꯤꯕ
ꯆꯥꯛ ꯌꯦꯟꯁꯥꯡ ꯊꯣꯡꯕ ꯍꯧꯔꯕ
ꯍꯧꯗ꯭ꯔꯦ
ꯄꯨꯡ ꯑꯥ ꯆꯠꯈ꯭ꯔꯦ ꯅꯣꯏꯔꯣꯝꯗꯗꯤ ꯅꯣꯏꯔꯣꯝꯗꯗꯤ ꯉꯟꯅ ꯉꯟꯅ ꯆꯥꯏ ꯉ ꯉꯟꯅ ꯇꯕꯩꯒꯤꯦ
ꯍꯜꯂꯤꯅ ꯍꯧꯖꯤꯛ ꯀꯁꯥꯕꯅꯤ ꯅꯠꯇ ꯊꯣꯡꯕꯗꯣ ꯃꯥꯕꯨꯗꯤ ꯃꯥꯅꯦꯗꯣ ꯇꯜꯂꯤꯕ
ꯁꯔ ꯁꯁꯀꯔ ꯔꯗꯤ ꯌꯥꯗꯤꯗꯅꯥ
ꯌꯥꯗꯦ ꯃꯗꯨ ꯀꯣꯟꯅ ꯊꯣꯡꯖꯔꯨꯒꯦ
ꯑꯩꯣꯏꯁꯨ ꯍꯣꯔꯦꯟ ꯀꯣꯟꯅ ꯃꯝ ꯆꯤꯠꯂꯛ ꯀꯥꯟꯗ ꯊꯣꯡꯗꯣꯏꯗꯤ
ꯀꯩꯅꯣ ꯑꯩꯈꯣꯏ ꯁ꯭ꯋꯥꯏꯗ ꯃꯩ ꯂꯥꯛꯇꯕꯩ ꯑꯩ ꯍꯝ
ꯃꯥꯏꯗꯤꯁꯨ ꯕꯦꯔꯥ
ꯉꯔꯥꯡ ꯅꯍꯥꯟ ꯅꯨꯡꯗꯥꯡꯗꯒꯤ ꯂꯥꯛꯇꯕꯗꯣ ꯉꯁꯥꯏꯁꯨ ꯉꯥꯏꯍꯥꯛꯇꯪ ꯇꯦꯠ ꯂꯥꯎꯒ ꯂꯥꯛꯑꯒ ꯑꯃꯨꯛ ꯃꯨꯠꯈ꯭ꯔꯥ ꯃꯩꯗꯣ ꯍꯟꯕ꯭ꯔꯥ ꯈꯪꯗꯦꯅꯦ
ꯉꯁꯤꯁꯨꯦ ꯑꯃꯨꯛ ꯍꯧꯖꯤꯛꯁꯨ ꯑꯃꯨꯃꯛꯇ꯭ꯔꯕ
ꯃꯨꯠꯈ꯭ꯔꯦ ꯍꯥꯏ ꯈꯪꯛꯇꯦ ꯌꯦꯡꯕꯤꯗꯨꯗꯨ ꯄꯣꯟꯗꯦꯇ꯭ꯔꯤ ꯅꯃꯤ ꯀꯟꯁ꯭ꯔꯥ ꯈꯗ
ꯑꯗꯨꯗꯨꯅꯦ ꯑꯩꯅ ꯇꯜꯂꯤꯁꯦ ꯑꯗꯨꯗ ꯂꯩꯅꯤꯡꯗꯦ ꯑꯩꯁꯦ ꯑꯗꯨꯗꯨꯅꯤ
ꯑꯔꯅ ꯂꯩ ꯂꯩꯅꯤꯡꯒꯦꯔꯥ ꯂꯩꯅꯤꯡꯂꯣꯏꯒꯦꯔꯥ ꯌꯨꯝꯅꯤꯅ ꯏꯁꯥꯒꯤ ꯌꯨꯝꯅꯤ ꯂꯩꯖꯔꯤꯕ
ꯑꯩꯁ ꯁꯨꯛꯂꯩꯀ ꯂꯩꯖꯅꯤꯡꯗ꯭ꯔꯦ ꯁ꯭ꯋꯥꯏꯗꯗꯤ
ꯑ ꯀꯣꯏꯕ ꯀꯥ ꯑꯗꯨ ꯆꯅꯤꯡꯉꯦ ꯑꯦ ꯕꯣꯔꯗꯤꯡ ꯌꯥꯝ ꯆꯨꯔꯦ ꯁꯤꯗ ꯂꯩꯕꯁꯦ ꯆꯍꯤ ꯌꯦꯡꯉꯣ ꯀꯌꯥ ꯆꯨꯔꯦ ꯆꯍꯤ ꯑꯅꯤ ꯅꯤꯕꯨ ꯐꯚꯔꯦ ꯐꯔꯦ
ꯑꯩꯁꯨ ꯐꯅꯤꯡꯉꯦ ꯑꯗꯣ ꯐꯪꯗꯦ
ꯅꯪꯗꯤ ꯆꯠꯄ ꯌꯥꯏꯅ
ꯆꯠꯊꯣꯛꯄ ꯈꯨꯗꯤꯡ ꯀꯔꯤꯅꯣꯗꯤ ꯆꯪꯉꯤꯗꯅ
ꯃꯗꯨꯅꯤ ꯃꯗꯨꯅꯤ ꯂꯣꯔꯤꯁꯦ
ꯎꯝ ꯆꯠꯄꯗꯣ ꯄꯄꯪ ꯆꯠꯇ ꯆꯠꯄ ꯌꯥꯕ꯭ꯔꯥꯅꯦ
ꯑꯗꯦ
ꯑꯗ ꯏꯕ
ꯆꯠ ꯆ ꯆꯥꯗꯣ ꯐꯪꯉꯗꯤ ꯌꯥꯔꯦ ꯆꯥꯕꯗꯨꯅꯤ
ꯑꯗꯨꯅꯦ ꯆꯠꯇ꯭ꯔꯁꯨ ꯐꯥꯅꯤꯡꯉꯥꯏ ꯂꯩꯔꯦꯗꯤ ꯌꯥꯔꯦ ꯍꯧꯖꯤꯛ ꯃꯇꯝꯗꯕꯨ
ꯑ ꯃꯥꯅꯤ
ꯅꯠꯇ꯭ꯔꯗꯤ ꯐꯤꯅꯦ
ꯎꯉ ꯍꯦꯡꯒ
ꯉꯁꯥꯏꯗꯣ ꯑꯃꯨꯛ ꯇꯨꯝꯃꯦ ꯉꯁꯥꯏ ꯑꯌꯨꯛꯇꯣ ꯄꯨꯡ ꯀꯌꯥꯅꯣꯥꯏꯅ ꯍꯧꯒꯠꯄꯗꯣ ꯄꯨꯡ ꯇꯔꯦꯠ ꯇꯥꯔꯝꯗꯥꯏꯗ ꯍꯧꯒꯠꯂꯦ ꯑꯗꯨꯒ ꯑꯩꯅ ꯃꯄꯥ ꯆꯥꯛ ꯐꯣꯡꯒꯦ ꯇꯧꯔꯝꯃꯦ ꯑꯗꯨꯗ ꯑꯩꯅ ꯂꯐꯨ ꯇꯧꯔꯒ ꯑꯂꯨꯗꯨ ꯊꯣꯡꯉꯒ ꯑꯃꯨꯛ ꯍꯥꯏꯖꯤꯜꯂꯦ ꯑꯗꯨꯒ ꯑꯩ ꯇꯨꯝꯃꯦ
ꯑꯁ ꯅꯪ ꯑꯃꯨꯛ ꯅꯨꯡꯉꯥꯏꯕ ꯂꯩꯇ꯭ꯔꯤꯅꯦ
ꯄꯨꯡ ꯃꯥꯄꯜ ꯇꯥꯔꯝꯗꯥꯏꯗ ꯍꯧꯥꯎꯒꯜꯂꯦ
ꯑꯁ ꯅꯨꯡꯁꯥ ꯁꯥꯔꯛꯑꯔꯝꯕꯅꯤꯅꯦ ꯅꯣꯏ ꯌꯨꯝꯗ
ꯈꯔ ꯣꯡꯁꯥ ꯁꯥꯒꯠꯂꯛꯄꯒꯤ ꯍꯧꯒꯠꯄ ꯋꯥꯅꯤ ꯅꯠꯇ꯭ꯔꯗꯤꯀꯣ ꯅꯣꯡꯒꯨꯝꯕ ꯆꯨꯔꯗꯤ ꯐꯖꯅ ꯇꯨꯝꯗꯣꯏꯅꯦ ꯑꯩꯁꯦ
ꯃꯥꯔꯦꯗ ꯑꯩꯁꯨ ꯂꯩꯅꯤꯡꯡꯁꯦ ꯅ ꯌꯨꯝꯁ ꯅꯣꯏꯗꯧꯅ ꯂꯩꯅꯤꯡꯉꯦ ꯑꯩ ꯑꯦ
ꯂꯥꯛꯑꯣ ꯂꯥꯛꯑꯣ ꯂꯩꯅꯕ
ꯂꯩꯅꯤꯡꯉꯤ ꯑꯁꯦꯡꯕ
ꯃꯇꯝ ꯃꯇꯝ ꯂꯥꯛꯀꯅꯤ ꯑꯩꯅ ꯋꯥꯕ ꯃꯇꯝꯗ ꯅꯪꯅ ꯅꯨꯡꯉꯥꯏꯕ
ꯅꯨꯡꯉꯥꯏꯕ ꯃꯇꯝ ꯍꯥꯏꯁꯦ ꯐꯪꯉꯔꯣꯏꯗꯕ ꯃꯥꯜꯂꯦꯗ ꯑꯝꯇ ꯐꯪꯗ꯭ꯔꯦ
ꯅꯨꯡꯉꯥꯏꯕ ꯍꯥꯏꯁꯤ ꯅꯣꯏꯅꯤ ꯀꯩꯅꯣ
ꯑꯗꯨꯔꯒꯤ
ꯅꯣꯏꯅ ꯅꯨꯡꯉꯥꯏꯗ꯭ꯔꯗꯤ ꯀꯅꯥꯅ ꯅꯨꯡꯉꯥꯏ ꯍꯥꯏꯗꯣꯏꯅꯣ ꯅꯣꯏꯅꯤ ꯅꯨꯡꯉꯥꯏꯔꯤꯁꯦ ꯈꯪꯉꯕꯧ
ꯐꯪꯗ꯭ꯔꯦ ꯐꯪꯗ꯭ꯔꯦ ꯅꯨꯡꯉꯥꯏꯕꯒ ꯐꯪꯖꯗ꯭ꯔꯦ
ꯎꯝ
ꯋꯥꯔꯦ ꯄꯨꯟꯁꯤꯁ
ꯑꯩꯈꯣꯏꯁꯨ ꯋꯥꯏ ꯌꯥ ꯋꯥꯏ ꯑ
ꯅ ꯄꯨ ꯁꯤꯃꯤꯅ
ꯑ
ꯑꯗꯨꯗ ꯂꯩꯕ ꯁꯣꯔꯛꯄꯗꯤ ꯑꯗꯨꯗ ꯑꯁꯤꯗꯒꯤꯗꯤ ꯈꯔꯕꯨꯗꯤ ꯍꯣꯏ ꯊꯕꯛ ꯂꯩꯇꯕꯅꯤꯅꯀꯣ ꯇꯨꯝꯕ ꯈꯣꯠꯄꯒꯤꯗꯤ ꯃꯔꯥꯡ ꯀꯥꯏꯅ ꯐꯪꯉꯤꯗ
ꯑꯗꯤ ꯑꯁꯤꯗꯗꯤ ꯇꯨꯝꯕ ꯈꯣꯠꯄ ꯃꯔꯥꯡ ꯀꯥꯏꯅ ꯐꯪꯖꯔꯁꯨ ꯑꯣ ꯅꯣꯡ ꯍ ꯉꯂꯗꯤ ꯍꯧꯒꯠꯂꯣꯗ ꯉꯥꯏꯔꯦ ꯑꯩ
ꯂ ꯊ ꯍꯦꯡꯉꯦ ꯆꯥ ꯈ ꯀꯔ ꯇꯗ
ꯑꯗꯨ ꯉꯥꯛꯇ ꯉꯥꯏꯔꯦ
ꯎꯝ ꯑꯩꯁꯨ ꯑꯗꯨꯗ ꯂꯥꯛꯑꯗꯤꯦ ꯑꯗꯨꯝ ꯍꯥꯏꯥꯏꯌꯦꯦ ꯅꯨꯡꯇꯤꯒꯤꯅꯤ
ꯊꯅꯤ
ꯑꯗꯨꯗ ꯑꯩꯅ ꯁꯛꯅꯤꯡꯕ ꯑꯩꯁꯨ ꯈꯪꯉꯦ ꯑꯩꯁꯨ ꯃꯤꯅꯦ ꯍꯥꯏꯅꯤ
ꯍꯝ ꯍꯝ
ꯀꯃꯟꯗꯁꯨ ꯁꯥꯎꯅꯤꯡꯉꯦꯕꯀꯣ
ꯎꯝ
ꯑꯩꯈꯣꯏꯁꯨꯦ ꯃꯇꯝ ꯆꯥꯅ ꯍꯧꯒꯠꯇꯣꯏꯅꯦꯕ
ꯑꯁꯦꯡꯕ ꯍꯧꯒꯠꯂ ꯆꯥꯛ ꯏꯟꯁꯥꯡ ꯊꯣꯡꯕ ꯂꯣꯏꯔꯦ ꯊꯕꯛ ꯂꯩꯇ꯭ꯔꯥ ꯑꯃꯨꯛ ꯇꯨꯃꯤꯟ ꯂꯩꯔꯅꯤ ꯑꯗꯨꯏ ꯁꯔꯨꯛꯇꯨꯗꯤ ꯊꯦꯡꯅ ꯈꯔ ꯍꯧꯒꯠꯂꯒ ꯊꯣꯡꯕꯗꯨ ꯂꯣꯏꯕ ꯌꯥꯕꯅꯦꯕ ꯃꯣꯏ ꯇꯨꯝꯅꯤꯡꯂꯒ ꯍꯧꯒꯠꯂꯣ
ꯃꯣꯏꯠꯇꯣ ꯃꯤꯅ ꯃꯤꯅ ꯍꯧꯒꯠꯂꯣ ꯍꯧꯒꯠꯂꯣ ꯍꯧꯒꯠꯂꯣ ꯊꯦꯡꯉꯦ ꯊꯦꯡꯉꯦ ꯍꯥꯏꯔꯒ
ꯎꯝ
ꯅꯦꯁꯅꯤ ꯂꯩꯇꯦ ꯎꯝ
ꯃꯥꯅꯤꯡ
ꯑꯩꯈ꯭ꯣꯏꯗꯒꯤꯈꯤꯇꯔꯛ ꯍꯧꯏꯦꯅ ꯇꯥꯕ꯭ꯔꯣ
ꯀꯩꯕ
ꯑꯩꯈꯣꯏ ꯑꯩꯒꯤ ꯃꯅꯥꯛꯇꯪꯒꯤ ꯇꯔꯨꯛꯈꯣꯗꯤ ꯇꯥꯕ꯭ꯔꯣ
ꯑꯈꯤ ꯇꯔ ꯇ
ꯇꯥꯕ꯭ꯔ ꯎ ꯍ ꯀ ꯅꯣ ꯒꯤꯇꯔ ꯌꯥꯝ ꯀꯟꯅ ꯈꯣꯡꯂꯤꯁꯦ ꯍꯥꯏꯔꯛꯀꯅꯤ ꯑꯩꯅ
ꯉꯥꯡ ꯊꯠꯂꯨ
ꯎꯝ ꯑꯩ ꯋꯥꯔꯤ ꯁꯥꯕ ꯌꯥꯗ꯭ꯔꯦ ꯍꯥꯏꯀꯣ ꯏꯕꯥꯅꯤ ꯋꯥꯔꯤ ꯁꯅꯔꯤꯁꯤ ꯇꯥꯗ꯭ꯔꯦ ꯃꯀꯣꯛꯁꯤ ꯇꯥꯔꯦ ꯍꯥꯏꯅ
ꯃꯇꯥꯡ ꯃꯇꯝ ꯆꯥꯗ ꯒꯤꯇꯥꯏ ꯈꯣꯡꯅꯤꯗꯣꯛ ꯀꯥꯏ
ꯎꯝ ꯑꯗꯨ ꯌꯥꯝ ꯁꯥꯔꯤ ꯀꯥꯟꯁꯤꯗ
ꯑꯁꯦꯡꯕ ꯀꯔꯤꯒꯤ ꯑꯩꯣꯏ ꯅ ꯁꯛꯅꯩꯔꯤꯁꯤꯕꯨꯣ
ꯇꯂꯦ ꯇꯂꯦ
ꯎ ꯅꯨꯡꯁꯥ ꯁꯥꯕꯗ ꯀꯃꯥꯏꯅ ꯇꯨꯝꯃꯨꯔꯣꯀꯣ ꯇꯨꯝꯃꯤꯕ ꯃꯤꯁꯤꯡꯁꯦ ꯉꯥꯛꯑꯦ
ꯑꯁ ꯇꯨꯝꯅꯤꯡꯕ ꯃꯤꯁꯤꯡꯗꯤ ꯑꯗꯨꯝ ꯇꯨꯝꯕꯅꯦ ꯑꯩ ꯉꯁꯥꯏ ꯄꯨꯡ ꯀꯌꯥꯅꯣ ꯇꯨꯝꯕꯗꯣ ꯄꯨꯡ ꯇꯔꯥꯃꯥꯊꯣꯏꯗꯤ ꯑꯩ ꯇꯨꯝꯝꯕꯗꯣ ꯇꯨꯝ ꯑꯃ ꯍꯋꯥꯂꯤꯅꯦ
ꯔꯨꯔ
ꯍꯦꯛ ꯇꯨꯝꯅꯤꯡꯉꯔꯕ ꯇꯨꯝꯕꯅꯦ ꯍꯥꯏꯗꯤ ꯅꯣꯡꯃꯒꯤ ꯇꯨꯝꯍꯧꯗ꯭ꯔꯗꯤ ꯅꯨꯡꯊꯤꯜꯗ ꯇꯨꯝꯍꯧꯗ꯭ꯔꯗꯤ ꯌꯥꯗꯤ ꯏꯁꯥꯁꯦ ꯅꯥꯒꯦ ꯇꯧꯋꯦ